ꯑꯣ ꯑꯣꯏ ꯃꯈꯥ ꯇꯥꯔꯛꯑꯣ ꯍꯥꯏꯔꯣ ꯀ
ꯑ
ꯑꯩꯒꯤ ꯍꯦꯛꯇ ꯁꯨꯃꯥꯏꯅ ꯅꯝꯃꯦꯕ ꯑꯩꯁꯨꯦ ꯈꯨꯗꯧ ꯁꯈꯠꯂꯛꯇꯣꯏꯔꯤꯅꯤꯅꯦ
ꯀꯩꯗꯅꯃꯤꯅꯣ
ꯑ ꯑ ꯑꯝꯇ ꯄꯥꯏꯌ‌ꯣꯀ‌ꯣ
ꯑꯥ
ꯇꯥꯔꯕꯣ
ꯇꯥꯏꯌꯦ
ꯃꯣꯏ ꯃꯣꯏ ꯑꯁꯤꯗ ꯌꯥꯎꯕꯁꯤꯡꯗꯣ ꯍꯥꯏꯗꯤ ꯃꯇꯧ ꯃꯥꯟꯗꯅ ꯌꯥꯝꯅ ꯑꯍꯟ ꯀꯩꯀꯩ ꯑꯍꯟ ꯍꯥꯏꯔꯒꯅꯦ ꯁꯨꯃꯥꯏꯅ ꯇꯧꯕꯁꯨ ꯌꯥꯎꯋꯦꯕ ꯏꯪꯈꯣꯜ ꯀꯩꯀꯩ ꯀꯣꯏꯔꯒ ꯏꯟꯁꯥꯡ ꯅꯥꯄꯤ ꯌꯣꯟꯕ ꯀꯥꯡꯕꯨꯒꯁꯨ ꯌꯥꯎꯋꯦ ꯍꯥꯏꯕ ꯑꯗꯨꯒꯤ ꯌꯦꯟꯁꯥꯡꯁꯦ ꯁꯨꯃꯥꯏꯅ ꯇꯧꯕꯅꯦ ꯑꯗꯨꯗꯒꯤ ꯃꯣꯏꯒꯤ ꯀꯔꯤ ꯀꯔꯤ ꯍꯥꯏꯗꯤ ꯒꯣꯔꯃꯦꯟꯒꯤ ꯀꯥꯟꯅꯕ ꯑꯗꯨ ꯏꯁꯀꯤꯝꯒꯨꯝꯕ ꯂꯥꯛꯏꯗꯅ
ꯎꯝ
ꯑꯗꯨꯒꯨꯝꯕꯒꯤꯁꯨ ꯇꯧꯍꯧꯋꯦ
ꯑꯗꯨꯝ ꯉꯥꯡꯅꯕꯅꯦ ꯑꯩ ꯃꯔꯝ ꯑꯃ ꯊꯤꯔꯒ ꯉꯥꯡꯅꯕ ꯌꯥꯏꯌꯦꯕ ꯉꯥꯡꯉꯣ ꯅꯪꯁꯨ ꯄꯪꯉꯥꯡꯗ
ꯎꯝ ꯑꯩ ꯑꯩ ꯑꯉꯥꯡꯆꯦꯟꯕ ꯅꯨꯄꯤꯔ
ꯍꯝ ꯍꯝ ꯍꯝ
ꯑꯩ ꯏꯁꯥꯕꯨ ꯁꯦꯟꯅꯕ ꯉꯝꯗ꯭ꯔꯗ ꯀꯗꯥꯏꯗ ꯑꯉꯥꯡꯅꯣ ꯑꯩꯅ ꯑꯃꯨꯛ ꯁꯦꯟꯅꯔꯨꯗꯣꯏꯔꯤꯁꯤꯅ
ꯏꯁꯥꯕꯧ ꯃꯦꯟ ꯇꯥꯖꯗ꯭ꯔꯤꯀꯥꯟꯁꯤꯗ ꯍꯥꯏꯌꯣ
ꯏꯁꯥꯕꯧ ꯁꯨꯋꯥꯏꯗ ꯊꯔꯣꯃꯔꯣ ꯊꯔꯣꯃꯔꯣ ꯇꯧꯐꯝ ꯂꯥꯛꯐꯝ ꯈꯪꯗꯦ ꯀꯣꯏꯎꯪ ꯎꯪꯉ ꯂꯩꯔꯕꯁꯤꯗ
ꯆꯍꯤꯗꯨꯗꯤ ꯆꯍꯤꯗꯨꯗꯤ ꯃꯤ ꯗꯤ ꯌꯥꯎꯅꯔꯕꯅꯦ ꯏꯕꯦꯝꯃ
ꯑꯌꯥꯝ ꯃꯤꯅ ꯃꯤ ꯑꯩꯅ ꯑꯩ ꯑꯩ ꯃꯤꯒ ꯃꯥꯟꯅꯩ ꯍꯥꯏꯗꯤ ꯉꯝꯃꯔꯣꯏ
ꯑꯩꯅ ꯑꯩ
ꯑꯩꯅ ꯑꯩ ꯃꯣꯏꯅ ꯃꯣꯏ ꯃꯤꯅ ꯃꯤ
ꯍꯥꯏꯗꯤ ꯊꯥꯏꯅꯒꯤ ꯀꯩꯅꯣꯗꯗꯤ ꯃꯇꯝꯗꯗꯤ ꯌꯦꯡꯉꯣ ꯐꯤꯐꯇꯤꯟꯗ ꯐꯤꯐꯇꯤꯟꯗ ꯀꯩꯅꯣ ꯇꯧꯔꯝꯃꯦ ꯍꯥꯏꯗꯨꯕꯨ ꯌꯦꯡꯉꯣ ꯊꯥꯖꯕ꯭ꯔꯥ ꯌꯦꯡꯉꯣꯅꯦ
ꯑꯣ ꯃꯣꯏꯗꯤ ꯀꯩꯅꯣ ꯍꯦꯛ ꯀꯩꯅꯣ ꯍꯦꯛ ꯂꯥꯛꯄꯒ ꯑꯗꯨꯝ ꯌꯥ ꯑꯗꯨꯝ ꯍꯥꯏꯗꯤ ꯂꯨꯍꯣꯡꯕ ꯌꯥꯔꯦꯅ ꯈꯟꯕ ꯍꯣꯏ ꯑꯗꯨꯕꯨꯗꯤ ꯀꯥꯏꯗꯦꯗ
ꯑꯩꯈꯣꯏꯁꯦ ꯃꯦꯆ꯭ꯌꯣꯔ ꯑꯣꯏꯗꯕ ꯀꯧꯋꯦꯕ ꯅꯠꯇ꯭ꯔꯥ
ꯍꯣꯏ ꯑꯣꯏꯍꯜꯂꯁꯦ ꯍꯥꯏꯔ ꯑꯗꯨꯃꯥꯏꯅ
ꯀꯩꯁꯨ ꯀꯥꯏꯗ꯭ꯔꯦ
ꯀꯩꯁꯨ ꯀꯥꯏꯗꯦ ꯑꯀꯥꯏꯕ ꯂꯩꯇꯦ
ꯃꯦꯆ꯭ꯌꯣꯔ ꯍꯦꯟ ꯇꯣꯛꯑꯕ ꯑꯣꯏꯗꯣꯏꯅꯦ ꯑꯩꯈꯣꯏꯁꯤꯅ ꯑꯃꯨꯛ
ꯇꯥꯃꯟꯗꯅꯀꯣ ꯇꯜꯂꯛꯄꯗꯨ ꯈꯪꯕ꯭ꯔꯥ
ꯍꯣꯏ ꯍꯦꯟꯇꯣꯛ ꯃꯟꯗꯅꯀꯣ ꯑꯃ ꯐ꯭ꯔꯤꯗꯝꯗꯣ ꯄꯥꯝꯃꯛꯄꯗꯣ
ꯍꯣꯏ ꯒ꯭ꯌꯥꯟꯁꯦ ꯇꯥꯕ ꯍꯦꯟꯖꯤꯟꯈꯤꯕꯗꯣ ꯍꯥꯏ ꯇꯥꯔꯦ ꯈꯤꯇꯪ ꯇꯥꯕ ꯌꯥꯕꯗꯨꯗ ꯈꯔ ꯍꯦꯟꯖꯤꯟꯅ ꯇꯥꯊꯣꯛꯈꯤꯕ ꯍꯥꯏ ꯇꯥꯔꯦ ꯑꯗꯨꯗꯨꯒꯤ ꯑꯣꯏꯗꯣꯏꯅꯤ
ꯑꯗꯨꯗꯨꯒꯤ ꯁꯨꯒꯔ ꯃꯃꯤ ꯑꯣꯏꯅꯤꯡꯉꯛꯄ ꯍꯥꯏꯇꯥꯔꯦ ꯅꯠꯇ꯭ꯔꯥ
ꯍꯣꯏ
ꯁꯨꯒꯔ ꯃꯃꯤ
ꯉꯔꯥꯡ ꯑꯩꯅ ꯀꯩꯅꯣꯒ ꯋꯥꯔꯤ ꯋꯥꯔꯤ ꯁꯥꯟꯅꯩ ꯍꯥꯏꯕꯗꯣ ꯑꯩꯈꯣꯏ ꯍꯣꯁꯇꯦꯜ ꯑꯩꯈꯣꯏꯒꯤ ꯃꯃꯥꯡꯗ ꯂꯩꯕꯤꯗꯨꯒ ꯋꯥꯔꯤ ꯁꯥꯟꯅꯩ ꯍꯥꯏꯕꯗꯣ ꯍꯣꯏ ꯏꯇꯥꯎꯒꯤ ꯀꯩꯅꯣꯗꯣ ꯈꯪꯉꯤꯗꯅ ꯑꯩꯅ ꯍꯥꯏꯁꯦ
ꯏꯇꯥꯎꯒꯤ ꯀꯅꯥꯅꯣ ꯅꯣꯏ ꯑꯣꯄꯣꯖꯤꯠꯀꯤꯗꯨꯔꯣ
ꯅꯠꯇꯦ ꯑꯁ ꯏꯇꯥꯎ ꯑꯩꯒ ꯏꯇꯥꯎ ꯀꯅꯥꯒ ꯀꯧꯅꯩ ꯀꯧꯅꯩ ꯈꯪꯗ꯭ꯔꯣ ꯎ ꯑꯗꯨꯗꯨꯗꯨꯒ ꯃꯥꯒꯤꯗꯣ ꯎꯝ ꯃꯥꯒꯤꯗꯨꯒ ꯑꯩꯅ ꯉꯔꯥꯡ ꯋꯥꯔꯤ ꯋꯥꯔꯤꯁꯟꯅꯩ ꯍꯥꯏꯗꯅ ꯋꯥꯔꯤꯁꯟꯅꯕ ꯍꯥꯏ ꯗꯤ ꯑ ꯃꯦꯁꯦꯁ ꯃꯦꯁꯦꯁ ꯊꯅꯩ ꯍꯥꯏꯕ ꯗꯣ ꯑꯩꯅ ꯑꯗꯣ ꯃꯥꯁꯨ ꯃꯥꯗꯤ ꯄꯩꯁꯥ ꯌꯥꯝ ꯐꯪꯉꯝꯃꯦ ꯍꯥꯏꯕ
ꯀꯌꯥ ꯐꯪꯉꯒꯦ
ꯃꯥꯁꯤ ꯃꯥꯒꯤꯗꯣ ꯊꯥꯕꯤꯔꯛꯀꯦꯕ ꯃꯥꯗꯤ ꯍꯧꯖꯤꯛꯀꯤ ꯑꯩꯉꯣꯟꯗ ꯅꯪꯅ ꯇꯧꯔꯤꯗꯣ ꯇꯧꯋꯦ ꯍꯥꯏꯌꯦꯕꯀꯣ ꯃꯥꯁꯨ ꯃꯅ ꯍꯥꯏ ꯑꯗ ꯑꯗꯨꯗ ꯄꯨꯡ ꯑꯃꯗ ꯋꯥꯟ ꯊꯥꯎꯖꯟ ꯂꯤꯁꯤꯡ ꯑꯃꯒ ꯆꯥꯇ꯭ꯔꯨꯛꯇ ꯐꯪꯉꯦ ꯍꯥꯏꯌꯦꯕ ꯑꯩꯅꯗꯤ ꯑꯗꯨꯅ ꯍꯦꯟꯅ ꯆꯥꯎꯗ꯭ꯔꯣ ꯑꯩꯒꯤꯗꯤ ꯁꯤ ꯐꯤꯐꯇꯤꯗ ꯑꯣꯡꯂꯤ ꯊꯥꯔꯇꯤ ꯋꯥꯟ ꯈꯛꯇ ꯇꯅꯦ ꯌꯦꯡꯉꯣ ꯍꯥꯏꯅ ꯍꯥꯏꯕꯅꯦꯕ ꯑꯩꯅ
ꯎꯝ
ꯑꯗ ꯍꯥꯏ ꯃꯥꯅ ꯀꯣꯜꯅ ꯍꯦꯟꯅ ꯆꯥꯎꯋꯤ ꯃꯥ ꯍꯥꯏꯕ ꯑꯩꯅ ꯀꯗꯥ ꯍꯥꯏ ꯀꯣꯜꯅ ꯍꯦꯟꯅ ꯆꯥꯎꯗꯩꯅꯣ ꯑꯗꯨꯅ ꯍꯦꯟꯅ ꯆꯥꯎꯋꯦꯅ ꯍꯥꯏꯕ ꯑꯗꯨ ꯊꯥ ꯑ ꯑꯗꯨ ꯑꯣꯏꯅ ꯊꯥꯔꯛꯀꯦ ꯌꯦꯡꯉꯣ ꯃꯥꯒꯤꯗꯣ ꯃꯥ ꯃꯌꯥꯝ ꯐꯪꯉꯦ ꯍꯥꯏꯕ
ꯃꯥ ꯀꯌꯥ ꯆꯪꯒ꯭ꯔꯦ ꯍꯥꯏꯒꯦ
ꯑꯁ ꯆꯪꯉꯦ ꯃꯌꯥꯝ ꯆꯪꯉꯦ ꯃꯥꯗꯤ ꯑ ꯑꯕꯞ ꯑ ꯂꯤꯁꯤꯡ ꯑꯅꯤ
ꯀꯌꯥꯝ ꯀꯨꯏꯔꯒꯦ ꯃꯥ ꯌꯥꯎꯕ
ꯈꯪꯗꯦ ꯑꯩꯅ ꯑꯩꯅꯗꯤ ꯍꯥꯜꯂꯦꯕ ꯑꯩꯅ ꯑꯍꯥꯟꯕ ꯌꯥꯎꯕꯗ ꯃꯥꯏ ꯌꯥꯎꯍꯧꯗꯦꯕ ꯀꯩꯅꯣꯗꯨꯗ ꯑꯩꯈꯣꯏ ꯒ꯭ꯔꯨꯞ ꯇꯨꯗ ꯑꯗꯣ ꯑꯩ ꯑꯩꯅ ꯑꯃꯨꯛ ꯑꯩꯅ ꯑꯩ ꯌꯥꯎꯕꯒ ꯑꯃꯨꯛ ꯇꯧꯗꯦꯗꯅ ꯑꯩꯩꯅ
ꯇꯧꯗꯦ ꯇꯧꯗꯦ ꯅꯪꯅ ꯑꯃꯨꯛ ꯃꯊꯥ ꯁꯥꯗꯅ ꯈꯣꯠꯇꯅ ꯂꯩ
ꯍꯣꯏ ꯑꯦꯛꯖꯥꯝ ꯃꯌꯥ ꯑꯣꯏꯕꯒꯤ ꯑꯩ ꯀꯩꯅꯣꯅꯁꯨ ꯋꯥꯔꯤ ꯁꯥꯖꯦ ꯍꯥꯏꯕꯗ ꯑꯩꯅ ꯉꯥꯏꯈꯣ ꯑꯩ ꯁꯤ ꯇꯧꯔꯤ ꯈꯣꯠꯂꯤ ꯍꯥꯏꯔ ꯋꯥꯔꯤ ꯁꯨꯡꯁꯥꯟ ꯁꯥꯟꯅꯗꯦ ꯍꯣꯏ ꯑꯦꯛ ꯖꯥꯝ ꯂꯣꯏꯔꯛ ꯄꯗꯒꯤ ꯃꯤꯔꯦꯝ ꯑꯣꯏꯔꯛ ꯄꯗꯒꯤ ꯇꯧꯔꯛꯄꯅꯦꯕ ꯑꯩ ꯇꯧꯔꯤꯁꯤꯅ
ꯑꯗꯣ ꯃꯥ ꯅꯣꯡꯉꯥꯜꯂꯒ ꯑꯗꯨꯝ ꯆꯪꯉꯦ ꯍꯥꯏꯕ꯭ꯔꯣ
ꯈꯪꯗꯦ ꯑꯗꯨꯗꯤ ꯑꯩꯁꯨ ꯍꯪꯉꯨꯗ꯭ꯔꯦ ꯃꯥꯒ ꯋꯥꯔꯤꯁꯟꯅꯁꯦꯗꯤ ꯍꯥꯏꯅꯕꯅꯦ ꯑꯗꯣ ꯋꯥꯔꯤꯁꯟꯅꯕꯗꯣ ꯌꯥꯝ ꯅꯣꯛꯅꯤꯡꯅꯤꯅ ꯑꯩꯅ ꯍꯥꯏꯅꯔꯝꯕꯅꯦꯕ ꯑꯩꯗꯤ ꯍꯥꯏꯗꯤ ꯋꯥꯔꯤ ꯋꯥꯔꯤ ꯑꯗꯣ ꯑꯩ ꯁꯥꯟꯅꯅꯤꯡꯉꯥꯏ ꯅꯪꯒ ꯑꯩꯒꯕꯨꯗꯤ ꯑꯗꯨꯝ ꯑꯗꯨꯗ ꯗ ꯄꯪꯊꯣꯛ ꯊꯣꯛꯄ ꯍꯥꯏꯕꯗꯤ ꯃꯣꯏꯗꯤ ꯑꯃ
ꯅꯣꯛꯄꯒꯤ ꯍꯥꯏꯗꯤ ꯅꯣꯛꯄꯒꯤ ꯃꯈꯜꯗ ꯑꯣꯏꯅ ꯅꯩꯅꯔꯣ
ꯎꯝ ꯅꯣꯛꯄ ꯃꯈꯜ ꯂꯩꯅꯅꯤ ꯑꯗ ꯁꯨꯃꯥꯏꯅ ꯇꯧꯔꯁꯨ ꯌꯥ ꯑꯩ ꯋꯥꯔꯤꯁꯦ ꯑꯩꯈꯣꯏꯅ ꯂꯥꯏꯔꯤꯛ ꯑꯃ ꯄꯥꯏꯔꯒ ꯂꯥꯏꯔꯤꯛꯇꯨꯒꯤ ꯗꯥꯏꯂꯣꯛ ꯑꯣꯏꯅ ꯄꯥꯔꯕꯁꯨ ꯌꯥꯅꯤ ꯍꯥꯏꯕ
ꯌꯥꯏꯌꯦꯦ ꯏꯅꯣꯚꯦꯜ ꯄꯥꯕ ꯈꯣꯠꯄ ꯍꯥꯏꯗꯨꯗꯤ ꯆꯦ
ꯑꯗꯨꯃꯥꯏꯅꯒ ꯂꯩ ꯑꯗꯨ ꯑꯗꯨꯃꯥꯏꯅꯒ ꯂꯥꯏꯔꯤꯛ ꯇꯇ ꯄꯥꯕ ꯈꯣꯠꯄ ꯑꯗꯨꯁꯨ ꯌꯥꯎꯕ ꯍꯥꯏꯕ ꯊꯦꯡꯅꯩꯑꯕ
ꯌꯥꯏꯌꯦ ꯍꯥꯏꯗꯤ ꯑꯗꯨꯝ ꯌꯦꯡꯉꯀꯥꯟꯗ ꯄꯥꯕ ꯑꯗꯨꯝ ꯌꯥꯏꯑꯕ ꯃꯌꯦꯛꯇꯣ ꯐꯖꯅ
ꯎꯝ
ꯃꯦꯛ ꯐꯖꯕ ꯍꯥꯞꯅꯤꯡ ꯇ ꯍꯥꯏꯔꯗꯤ ꯑꯗꯨꯗꯒꯤ ꯑꯗꯨꯝ ꯊꯤꯔꯀꯥꯟꯗꯀꯣ
ꯎꯝ
ꯍꯥꯞ ꯀꯩꯁꯨ ꯀꯥꯏꯗꯕ ꯈꯜꯂ ꯍꯥꯏꯗꯤ ꯄꯥꯎꯔꯧꯒꯨꯝꯕ ꯑꯗꯨꯝ ꯄꯥꯔꯁꯤ ꯍꯥꯏꯗꯅ
ꯍꯣꯏ
ꯑꯗꯨꯣ ꯃꯣꯏꯗꯅ ꯍꯦꯟꯅ ꯀꯩꯅꯣ ꯇꯧꯗꯣꯏꯅꯦ ꯐꯗꯣꯏꯅꯦ ꯑꯗꯨꯒꯨꯝꯕ ꯄꯥꯎꯔꯥꯎ ꯍꯥꯞꯆꯤꯟꯕꯗꯣ
ꯍꯣꯏ ꯃꯣꯏꯗꯤ ꯍꯥꯏꯗꯤ ꯂꯣꯟꯁꯦ ꯑꯅꯧ ꯑꯅꯧꯕ ꯄꯥꯝꯕꯅꯤꯅꯀꯣ
ꯃꯥꯅꯦ ꯑꯗꯨꯅꯦ ꯆꯥꯛ ꯆꯥꯔꯕ ꯆꯥꯔꯦ ꯈꯣꯠꯂꯦ ꯁꯤꯗꯤ ꯑꯗꯨꯝ ꯀꯃꯟ ꯑꯣꯏꯔꯦꯗꯅ
ꯎꯝ ꯀꯃꯟ ꯑꯣꯏꯔꯦ ꯑꯗꯨꯗꯨꯅ ꯑꯗꯨꯒꯤꯅꯦꯕ ꯃꯣꯏꯅꯅꯁꯨ ꯅꯝꯕꯔꯗꯣ ꯑꯅꯧ ꯑꯅꯧꯕ ꯍꯥꯞꯄꯣ ꯍꯥꯏꯗꯤ ꯃꯤ ꯅꯪ ꯒꯥꯔꯤꯒ ꯁꯥꯟꯔꯒ ꯃꯣꯏ ꯒꯥꯔꯤꯒ ꯁꯥꯟꯅꯕꯒ ꯋꯥꯔꯤ ꯈꯦꯠꯅꯕ ꯅꯪꯕꯨ ꯑꯋꯥꯍꯩ ꯑꯅꯧ ꯑꯅꯧꯕ ꯁꯤꯖꯤꯟꯅꯔꯛꯀꯅꯤꯅ
ꯎꯝ
ꯁꯨ ꯑꯣꯏꯁꯨ ꯑꯣꯏꯗꯣꯏꯅꯦꯕ
ꯎꯝ ꯑꯗꯨꯅꯤ ꯑꯗꯨꯗꯨꯅ ꯑꯗꯨꯒꯨꯝꯕ ꯕꯥ ꯑꯃ ꯊꯤꯔꯛꯑꯣ
ꯑꯉ ꯏꯕꯦꯝꯃ ꯅꯪ ꯑꯩꯉꯣꯟꯗ ꯑꯅꯤ ꯑꯃꯇ ꯉꯥꯏꯔꯦ ꯅꯪ ꯅꯉꯣꯟꯗ ꯀꯣꯜ ꯇꯧꯔ ꯌꯥꯔꯤꯁ ꯀꯥꯟꯅꯔꯔꯣꯏ ꯁꯤꯗ
ꯊꯥꯕ꯭ꯔꯖꯗ
ꯊꯥꯗꯦ ꯑꯗꯨꯝ ꯅꯪ ꯑꯩꯉꯣꯟꯗ ꯉꯔꯥꯡ ꯅꯪꯅ ꯇꯧꯔꯛꯀꯦꯕꯨꯗꯤ ꯌꯥꯏ ꯑꯗꯨꯝ ꯁꯥꯟꯅꯒꯦꯕꯨꯗꯤ ꯌꯥꯏꯑꯕ ꯑꯗꯨꯗ
ꯑꯃꯈꯛꯇꯪ ꯉꯥꯏꯔꯦ ꯍꯥꯏꯗꯤ ꯍꯥꯟꯅ ꯑꯃ ꯇꯧꯈ꯭ꯔꯦꯗꯅ
ꯑꯗꯨꯅꯦ ꯍꯥꯏꯁꯦ ꯑꯗꯨꯅꯤ ꯑꯃꯨꯛꯇ ꯉꯥꯏꯗꯅ ꯑꯗꯨꯝ ꯑꯃ ꯈꯤꯇꯪ ꯋꯥꯔꯤ ꯃꯌꯥꯝꯅ ꯂꯣꯏ
ꯑꯗꯨꯗ ꯄꯥꯎꯔꯧ ꯑꯃ ꯄꯥꯕꯅꯦ ꯅꯪ ꯍꯧꯅꯤꯗꯅ
ꯅꯤ ꯗꯨꯕꯨꯗꯤ
ꯍꯥꯎꯔꯥꯎ ꯐꯖꯕ ꯑꯃ ꯊꯤꯔꯛꯑꯣ
ꯎꯝ ꯀꯔꯤ ꯃꯥ ꯑ ꯆꯐꯨꯕꯨ ꯑꯃ ꯀꯥꯏꯅꯕ ꯌꯩꯕ꯭ꯔꯥ ꯍꯥꯏꯕ ꯐꯖ
ꯊꯧꯕꯥꯟꯗꯣꯡ ꯆꯐꯨꯕꯨ
ꯀꯥꯏꯅ ꯑꯩ ꯊꯧꯋꯥꯗꯣꯟ ꯊꯧ ꯊꯧꯕꯥꯜ ꯊꯧꯕꯥꯟꯊꯣꯡ ꯍꯥꯏꯕ꯭ꯔꯣ?
ꯀꯩꯅꯣꯝ ꯍꯥꯏꯕꯅꯦ ꯑꯩ ꯀꯥꯎꯒꯔꯦ꯫ ꯊꯥꯅꯗꯤ ꯍꯧꯒꯤꯒꯨꯝ ꯇꯧꯕꯅꯦ꯫
ꯍꯧꯗꯕ꯭ꯔꯣ?
ꯑꯩꯗꯤ ꯀꯥꯔ ꯅꯥꯟꯊ ꯀꯥꯔ ꯅꯥꯟꯊ ꯀꯔꯤꯅꯣ?
ꯂꯐꯨ꯫
ꯄꯤꯛꯏꯉꯥꯢꯗꯗ ꯑꯁꯪꯕ ꯁꯦꯠꯄ ꯆꯥꯎꯔꯀꯥꯟꯗ ꯑꯉꯥꯡꯕ ꯁꯦꯠꯄ ꯀꯔꯤꯅꯣ?
ꯎ ꯑꯥ ꯃꯔꯣ ꯑꯇꯦꯛ
ꯃꯣꯔꯣꯛ ꯑꯇꯦꯛꯄꯗꯤ ꯈꯔꯤ?
ꯃꯨꯔꯣꯛ ꯎ ꯃꯨꯔꯣꯛꯁꯦ ꯃꯨꯔꯣꯛ ꯍꯥꯏꯔꯗꯤ ꯌꯥꯔꯦ ꯃꯨꯔꯣꯛꯇ ꯂꯣꯢ ꯁꯝꯃꯦꯗꯅꯥ꯫
ꯎꯝ ꯃꯔꯥꯛ
ꯃꯣꯏꯔꯥꯛ
ꯇꯔꯤ ꯆꯜꯂ‌ꯣ ꯑꯥꯇꯥ
ꯑ ꯑꯁ ꯄꯥꯎꯈꯣꯡꯒ ꯆꯟꯗꯕ ꯀꯨꯏꯕꯒꯤ ꯈꯪ ꯍꯥꯏꯗꯤ ꯄꯤꯛꯏꯉꯩꯗꯒ ꯌꯥꯎꯔꯛꯄ ꯃꯆꯥ ꯃꯆꯥꯗꯨꯕꯨ ꯀꯥꯎꯁꯤꯜꯂꯛꯑꯦ ꯍꯥꯏꯕ ꯇꯧꯔꯤꯁꯦ
ꯂꯩꯔꯦ ꯂꯩꯔꯦ ꯃꯃꯤꯠ ꯁꯤꯡꯕ ꯀꯩꯗ ꯑꯗ
ꯂꯩꯔ ꯂꯩꯔ ꯃꯃꯤꯠ ꯁꯤꯡꯕ
ꯎꯝ
ꯈꯪꯗꯤꯌꯦ ꯀꯩꯅꯣ
ꯃꯃꯤꯠ ꯁꯤꯡꯕ ꯍꯥꯏꯕ꯭ꯔꯥ ꯉꯥꯟꯕ ꯍꯥꯏꯕ꯭ꯔꯥ ꯑꯃꯗꯤ ꯍꯥꯏꯈꯤꯕꯅꯦ ꯀꯥꯎꯔꯦ ꯑꯉꯥꯡꯒꯤ ꯂꯥꯏꯔꯤꯛꯇ ꯊꯦꯡꯅꯒꯤꯕꯅꯤ
ꯅꯪꯒꯤ ꯅꯪꯒꯤ ꯑꯉꯥꯡꯒꯤꯗ ꯃꯣꯏꯒꯤ ꯃꯌꯦꯛ ꯀꯩꯅꯣ ꯃꯩꯇꯩ ꯃꯌꯦꯛꯀꯤ ꯀꯩꯅꯣꯗꯨꯗ ꯃꯣꯏꯒꯤ ꯍꯥꯏꯗꯤ ꯗꯥꯂꯣꯛ ꯇꯣꯧꯕꯒꯤ ꯌꯥꯎꯅꯩꯗꯅ
ꯌꯥꯎꯕꯅꯦ
ꯍꯥꯏꯗꯤ ꯃꯣꯏ ꯏꯃꯨꯡ ꯃꯅꯨꯡ ꯁꯥꯟꯅꯕꯒꯤ ꯌꯥꯎꯋ ꯑꯗꯨ ꯑꯣꯏꯅ ꯁꯥꯟꯅꯔꯁꯨ ꯌꯥꯅꯤ ꯍꯥꯏꯕ
ꯌꯥꯔꯅꯤ ꯑꯩ ꯄꯣꯠꯇꯣ ꯀꯥꯐꯧꯔꯒꯦ ꯍꯔꯦ
ꯑ
ꯑꯩꯅ ꯍꯥꯏ ꯑꯩꯅ ꯊꯦꯡꯅꯔꯝꯃꯤꯅꯤ ꯍꯥꯏꯗꯤ ꯄꯥꯎ ꯀꯩꯅꯣ ꯌꯥꯎꯋꯦꯕ ꯄꯥꯈꯨꯝ ꯆꯟꯕꯒꯤ ꯌꯥꯎꯋꯦꯕ
ꯑꯝ
ꯑꯗꯨꯅꯦꯅꯦ ꯍꯧꯖꯤꯛ ꯍꯥꯏꯗꯣ
ꯑꯗꯨꯒ ꯑꯩꯅ ꯑꯩꯅ ꯊꯦꯡꯅꯕꯅ ꯁꯨꯃꯥꯏꯅꯒ ꯃꯣꯏꯒꯤ ꯋꯥꯍꯩꯁꯦ ꯑꯃ ꯌꯥꯝ ꯗꯥꯏꯂꯣꯛꯀꯤ ꯇꯥꯏꯞꯇ ꯉꯥꯡꯕꯗ ꯊꯦꯡꯅꯩꯌꯦꯕ ꯍꯥꯏꯗꯤ ꯑꯃ ꯊꯥꯏꯅꯉꯥꯏꯒꯤ ꯃꯈꯣꯟꯒꯁꯦ ꯌꯥꯝ ꯇꯞꯄꯒ ꯅꯨꯄꯤꯅꯒ ꯁꯨꯃꯥꯏ ꯁꯨꯃꯥꯏꯅ ꯇꯧꯕꯅꯤ ꯀꯥꯏꯅꯒ ꯑꯃ ꯋꯥꯔꯤ ꯂꯤꯕꯒꯤ ꯑꯁ ꯀꯥꯏ ꯑꯩ ꯌꯥꯝ ꯋꯥ ꯍꯥꯏꯕꯗꯣ ꯌꯥꯝ ꯇꯞꯅ ꯏꯪꯅ ꯍꯥꯏꯍꯧꯋꯦꯕ
ꯂꯩꯕꯅꯦ ꯑꯗꯨꯝ ꯋꯥꯔꯤ ꯃꯅꯨꯡꯗꯁꯨ ꯑꯗꯨꯝ ꯌꯥꯎꯋꯦꯗꯅ ꯗꯥꯏꯂꯣꯛ ꯇꯧꯔ ꯇꯧꯔ ꯉꯥꯡꯅꯕꯤ ꯌꯥꯎꯋꯤꯗꯅ
ꯑꯩꯈꯣꯏ ꯁꯨꯃꯥꯏꯅ ꯍꯥꯏꯅꯕꯗꯕꯨ ꯀꯃꯥꯏꯅ ꯇꯞꯅ ꯏꯪꯅ ꯍꯥꯏꯅꯗꯣꯏꯔꯤꯒꯦ ꯅꯠꯇ꯭ꯔꯥ ꯑꯗꯨꯗꯨꯅ ꯃꯥꯏꯗꯣ ꯍꯥꯏꯗꯤ ꯀꯩꯅꯣꯒꯨꯝꯕ ꯃꯥꯜꯂꯦꯕꯀ
ꯎ ꯋꯥꯔꯤ ꯃꯇꯦꯛ ꯑꯃ ꯄꯥꯔꯣ
ꯀꯔꯤ ꯋꯥꯔꯤ ꯃꯇꯦꯛ ꯄꯥꯡꯗꯣꯔꯤꯒꯦ ꯀꯔꯥꯏꯗꯒꯤꯒꯣꯅꯤꯡ ꯃꯇ ꯊꯦꯡꯅꯣ ꯑꯩꯅꯣ
ꯑꯃ ꯊꯦꯡꯅꯔꯝꯃꯦ ꯑꯩꯅ ꯉꯔꯥꯡ ꯋꯥꯔꯤ ꯑꯃꯇ ꯂꯤꯔꯛꯑꯣꯅ ꯍꯥꯏꯔꯀꯥꯟꯗ ꯀꯩ ꯋꯥꯔꯤꯅꯣꯗ ꯑꯝꯇ ꯂꯩꯇꯦꯗ ꯍꯥꯏꯔꯒ ꯕꯨꯠꯀꯤ ꯋꯥꯔꯤꯗ ꯀꯅꯣ ꯑꯃꯍꯦꯛꯇ ꯅꯪꯅ ꯊꯦꯡꯅꯕ ꯑꯃ ꯍꯦꯛꯇ ꯂꯤꯔꯣ ꯇ ꯍꯨꯅ ꯑꯋꯥꯒꯦ ꯄꯨꯠꯀꯤꯦ ꯋꯥꯔꯤꯔꯒꯁꯨ ꯅꯔꯣ ꯑꯇ ꯎꯅꯔꯤ
ꯌꯥꯝ ꯂꯩꯅꯕꯩ ꯋꯥꯔꯤꯅꯦꯕ ꯑꯗꯨꯗꯤ
ꯖꯤꯛꯀꯤꯋꯦꯗꯔ ꯁꯤꯅꯦ ꯑꯩꯅ ꯄꯥꯝꯃꯤꯁꯦ
ꯁꯥ ꯆꯥꯗꯕ ꯏꯪ ꯆꯤꯡꯗꯕ
ꯍꯣꯏ ꯍꯪꯆꯤꯠꯁꯨꯠ ꯂꯥꯡꯕ ꯅꯨꯡꯁꯤꯠ ꯁꯠꯁꯤꯠꯂꯛꯄ
ꯎꯝ ꯑꯩꯈꯣꯏꯗꯤ ꯃꯩ ꯃꯨꯠꯂꯨꯌꯦ ꯉꯍꯥꯛꯇꯪ ꯂꯣꯏꯗꯤ ꯃꯨꯠꯇ꯭ꯔꯣ
ꯃꯨꯠꯇ
ꯑꯩꯈꯣꯏ ꯄꯨꯡ ꯅꯤꯄꯥꯟ ꯈꯔ ꯍꯦꯜꯂꯛꯄ ꯑꯗꯨꯋꯥꯏꯗꯨꯗ ꯃꯩꯗꯨꯣ ꯃꯨꯠꯂꯨꯔꯦ ꯑꯗꯨꯗꯨꯒ ꯍꯧꯖꯤꯛꯄꯨꯗꯤ ꯂꯥꯛꯑꯦꯀꯣ ꯑꯥ
ꯃꯠꯇ ꯑꯗꯨ ꯃꯥ
ꯏꯁꯤꯡꯁꯨ ꯇꯥꯗꯦ
ꯃꯥꯇꯦꯗ ꯑꯗꯨ ꯍꯥꯏꯔꯒ ꯑꯩꯈꯣꯏ ꯆꯥꯛ ꯆꯥꯅꯕꯩ ꯑꯗꯣ ꯃꯣꯏ ꯑꯦꯛꯖꯥꯝ ꯂꯣꯏꯔꯒ ꯆꯥꯁꯦ ꯍꯥꯏꯔꯛꯀꯅꯤꯅꯦ
ꯀꯔꯝꯕꯒꯤꯅꯣ ꯑꯩꯈꯣꯏꯒꯤ ꯑꯩꯈꯣꯏ ꯀꯥꯡꯕꯨꯒꯤ
ꯄ ꯉꯥ ꯠꯇ
ꯍꯣꯏꯖꯤꯅꯦ ꯅꯨꯄꯤ ꯉꯥꯛꯇꯒꯤꯗꯣ
ꯎꯝ ꯑꯗꯣ ꯑꯗꯨꯅꯦ ꯑꯦꯛꯖꯥꯝ ꯂꯣꯏꯔꯖꯥꯗꯤꯦ ꯍꯥꯏꯔꯛꯑꯅꯦꯕ ꯃꯣꯏ ꯋꯥꯠꯂꯤꯗ
ꯎꯝ ꯑꯗꯨꯗꯤ ꯊꯝꯃꯣ ꯀꯣꯜꯁꯦ ꯅꯪꯒ ꯇꯧꯔꯛꯄꯩ ꯅꯪꯒ ꯊꯝꯃꯣ ꯃꯣꯏ ꯃꯊꯟꯇ ꯀꯛꯍꯟꯒꯅꯨ
ꯑꯃꯃꯛ ꯀ ꯇꯧꯔꯒ ꯂꯣꯏꯁꯜꯂꯒꯦ ꯎꯝ
ꯊꯝꯃꯣ ꯊꯝꯃꯣ